ꯇꯥꯕꯣ
ꯑꯥꯎ ꯇꯥꯔꯦ ꯇꯥꯔꯦ
ꯅꯪꯒ ꯍꯦꯛ ꯁꯝꯅꯔꯗꯤ ꯕꯥ ꯍꯜꯂ- ꯍꯜꯂ ꯇꯥꯔꯛꯑꯅꯤ꯫
ꯑꯩꯗꯤ ꯇꯥꯗꯤ ꯍꯜꯂꯒ ꯅꯩ ꯅꯩꯗꯤ ꯅꯨꯡꯉꯥꯏꯇ ꯕꯩꯅꯤ꯫ ꯑꯩ ꯉꯥꯡꯕꯗꯣ ꯍꯧꯅ ꯇꯥꯕ꯭ꯔꯥ ꯇꯁꯦ ꯇꯔꯦ ꯀꯁꯦ ꯈꯔꯗ ꯀ ꯈꯔꯇ ꯀ ꯅꯣꯛꯀꯅꯨꯋ ꯀꯟꯗꯦꯗ ꯇꯝ ꯇꯝ ꯇꯥꯏ
ꯊꯤꯠꯂꯤ ꯊꯤꯠꯂꯤ ꯇꯥꯔꯤ
ꯎꯝ ꯉꯁꯥꯏ ꯑꯩꯈꯣꯏꯗꯤ ꯅꯣꯡ ꯅꯪꯗꯧꯔꯅ ꯀꯟꯅ ꯊꯧꯔꯛꯄꯅꯦꯕ ꯑꯗ ꯊꯧꯔꯛꯄꯁꯤꯗꯅꯦꯀꯣ ꯑꯩꯗꯤ ꯑꯩꯒꯤ ꯃꯃꯥꯡꯒꯅꯦ ꯀꯟꯅ ꯊꯧꯔꯛꯄꯅꯦꯕꯀꯣ ꯑꯗꯨꯒꯅꯦ ꯇꯥꯃꯣꯗꯤ ꯑ ꯀꯩꯅꯣ ꯃꯅꯥꯛꯇ ꯑꯥꯏ ꯍꯣꯁꯄꯤꯇꯥꯜ ꯂꯩꯕꯗꯣ ꯑꯗꯨꯋꯥꯏ ꯃꯅꯥꯛꯇꯗꯅꯦꯀꯣ ꯃꯥꯗꯤ ꯁꯥꯏꯀꯜꯗꯨ ꯑꯩ ꯇꯥꯃꯣ ꯅꯪ ꯑꯩ ꯀꯧꯕ꯭ꯔ ꯑꯩ ꯀꯧꯕ ꯖꯥꯠꯅꯦ ꯑꯩꯗꯤ ꯇꯥꯗ꯭ꯔꯕ ꯑꯗꯨꯗ ꯀꯧꯕ ꯃꯈꯣꯟꯗ ꯇꯥꯈꯤꯕꯒꯨꯝ ꯇꯧꯋꯦꯅꯅꯦꯀꯣ ꯍꯜꯂ ꯌꯦꯡꯀꯥꯟꯗꯗꯤ ꯇꯥꯃꯣꯗ ꯁꯥꯏꯀꯜꯗ ꯆꯦꯟ ꯇꯥꯈꯤꯕ ꯑꯣꯏ ꯂꯩꯔꯝꯃꯦ ꯑꯗꯩꯗꯤ ꯆꯦꯟ ꯇꯥꯈꯤꯕ ꯈꯥꯝꯃꯒꯅꯦ ꯑꯃꯨꯛ ꯍꯜꯂ ꯆꯠꯂꯦ ꯑꯩꯅ ꯍꯜꯂ ꯌꯧꯔꯀꯥꯟꯗꯗꯤꯅꯦꯀꯣ ꯆꯦꯟꯗꯣ ꯀꯩꯅꯣ ꯇꯧ ꯂꯩꯔꯝꯃꯦ ꯁꯦꯝꯃꯒꯅꯦ ꯊꯧ ꯍꯧꯔꯛ ꯂꯩꯔꯝꯃꯦ ꯊꯧꯒꯦ ꯇꯧ ꯂꯩꯔꯝꯃꯦ ꯑꯗꯨꯗꯩ ꯑꯃꯨꯛ ꯂꯥꯛꯑꯦ
ꯑꯃꯗꯨ ꯊꯧꯕꯩꯅꯤ ꯅꯪꯅ ꯊꯧꯈꯤꯕꯗꯣ ꯊꯧꯕꯩꯔꯣ
ꯑꯪ ꯀꯣꯗꯣꯛ ꯀꯣꯗꯣꯛ ꯂꯥꯎꯗ꯭ꯔꯥ ꯑꯗꯣ ꯃꯃꯥꯏꯗ ꯌꯥꯝ ꯅꯨꯡꯉꯥꯏꯇꯦꯅꯦꯕ ꯉꯁꯥꯏꯁ ꯊꯧꯕ ꯀꯥꯟꯗ ꯀꯩꯗꯧꯔꯨꯕꯩꯅꯣ ꯈꯪꯗꯦ
ꯅꯍꯥꯟꯁꯨ ꯁꯦꯝꯃꯒ ꯀꯩꯅꯣ ꯃꯥꯅ ꯆꯦꯟ ꯇꯥꯏꯅ
ꯈꯪꯗꯦ ꯇꯥꯍꯧꯔꯝꯃꯦ ꯅꯍꯥꯟ ꯇꯥꯔꯤꯗꯨꯅꯤ ꯁꯦꯝꯒ꯭ꯔ ꯃꯇꯨꯡꯗ ꯅꯪ ꯊꯧꯀꯥꯟꯗ ꯆꯤ ꯇꯧꯕ ꯑꯃ ꯇꯥꯏꯅꯦ
ꯑꯩꯁꯨ
ꯅꯪꯒꯤꯗꯨꯗ ꯃꯈꯣꯟ ꯇꯥꯏ ꯅꯠꯇꯦ ꯅꯣꯡꯒꯤ ꯃꯥꯟꯂꯤ
ꯅꯣꯡꯒꯤ
ꯀꯥꯏꯂꯩꯅꯣ ꯅꯪ
ꯄꯝꯗ
ꯑꯗꯨꯒꯤꯅꯦ ꯇꯥꯔꯤꯗꯣ
ꯒꯥꯔꯤ ꯃ
ꯒꯥꯔꯤ ꯃꯈꯣꯟ ꯑꯣꯏꯔꯝꯅꯤ ꯒꯥꯔꯤ ꯃꯈꯣꯟ ꯈꯪꯗꯦ ꯑꯃ ꯇꯥꯏ
ꯒꯥꯔꯤ ꯃ
ꯒꯥꯔꯤ ꯃꯈꯣꯟ ꯑꯣꯏꯔꯝꯅꯤ ꯒꯥꯔꯤ ꯆꯦ ꯏꯟꯗꯤꯔꯥꯗꯤ ꯀꯩꯗꯧꯔꯤꯕ
ꯄꯥꯜ ꯗꯤ ꯀꯣꯜ ꯋꯥꯔꯤ ꯁꯅꯩ ꯃꯥꯒꯤ ꯋꯥꯔꯤ
ꯎꯝ
ꯃꯣꯏ ꯃꯤꯗꯨꯒꯁꯨ ꯋꯥꯔꯤ ꯁꯥꯟꯅꯔꯝꯕꯅꯦ ꯑꯃ ꯆꯦꯆꯦ ꯃꯣꯏ ꯑꯥꯗ ꯑꯣꯖꯥ ꯑꯣꯏꯃꯤꯟꯅꯩ ꯍꯥꯏꯕ꯭ꯔꯥ ꯑꯗꯨꯒꯤ ꯋꯥꯔꯤ ꯑꯃ ꯁꯥꯥꯟ ꯍꯣꯏ ꯑꯗꯨꯒꯤ ꯑꯗꯨꯒ ꯋꯥꯔꯤ ꯁꯥꯟꯅꯔꯝꯃꯅꯤ ꯅꯨꯡꯃꯥꯏꯗꯣ
ꯑꯗꯨꯗꯣ ꯀꯩ ꯍꯥꯏ ꯔꯦ ꯍꯥꯏ
ꯑꯅꯤꯃꯛ ꯇꯧꯅꯉꯥꯏ ꯑꯃꯇ ꯇꯧ ꯌꯥꯔꯣꯏ ꯍꯥꯏꯕ꯭ꯔꯥ ꯑꯗꯨ ꯍꯥꯏ ꯍꯥꯏꯑꯦ
ꯃꯣꯏꯁꯨ ꯑꯃꯠꯇ ꯇꯧ ꯌꯥꯕꯅꯤ ꯀꯅꯥꯅ ꯃꯤ ꯑꯅꯤꯗꯣ ꯉꯝꯗꯣꯏꯅꯣ
ꯑꯗꯣ ꯍꯤꯟꯗꯤ ꯔꯁꯨ ꯀ꯭ꯂꯥꯁ ꯁꯤꯛꯁ ꯁꯕꯦꯟ ꯇꯥꯡꯅꯕ ꯍꯥꯏꯌꯦ
ꯁꯤꯛꯁ ꯁꯚꯦꯟ ꯑꯗꯨꯗꯤ ꯄꯨꯔꯥ ꯋꯥꯔꯤꯗ ꯂꯥꯛꯑꯅꯤ ꯑꯗꯨꯗꯤ
ꯑꯗꯨꯅꯦꯕ ꯑꯗꯨꯒ ꯃꯅꯤꯄꯨꯔꯤꯁꯨ ꯇꯥꯛꯇꯣꯏꯕ
ꯑꯗꯨꯅꯤ ꯌꯥꯔꯒ ꯑꯣꯏꯁꯤꯜꯂꯦ ꯃꯅꯤꯄꯨꯔꯒꯤꯗ ꯆꯥ ꯊꯣꯡꯉꯕꯣ ꯅꯣꯏ
ꯊꯣꯡꯗ꯭ꯔꯤꯗ ꯆꯥꯛ ꯉꯥꯛꯇ ꯂꯩꯔꯦꯅ ꯆꯥꯛꯀ ꯑꯝꯇ ꯊꯣꯡꯗ꯭ꯔꯦ
ꯀꯩꯅꯣ ꯅꯪꯁꯨ ꯁꯥꯟꯅꯍꯧꯔꯣ ꯗꯥ ꯁꯪꯀꯔꯒ ꯇꯥꯃꯣꯒꯁꯨ ꯁꯥꯟꯅꯔꯣ
ꯍꯣꯏ ꯍꯥꯏꯔꯝꯕꯅꯦ ꯃꯗꯨꯁꯨ ꯇꯧꯔꯛꯀꯦꯅ ꯏꯔꯨꯖꯔꯒ ꯂꯥꯏꯗꯨꯛꯀ ꯊꯥꯜꯂꯒ ꯇꯧꯔꯛꯀꯦ ꯑꯗꯨꯃꯥꯏ ꯍꯥꯏꯔꯝꯕꯅꯦ
ꯖꯨꯂꯤꯌ ꯄꯨꯖꯥ ꯊꯥ ꯂꯣꯏꯔꯦ ꯇꯧꯔꯛꯀꯦ ꯇꯧꯔꯝꯕꯅꯦ
ꯏꯔꯨꯖꯗꯣ ꯇꯧꯔꯤꯌꯦ ꯃꯥ ꯑꯩꯉꯣꯟꯗ ꯁꯥꯟꯅꯖꯦ ꯍꯥꯏꯔꯝꯃꯦ ꯑꯗꯨꯗ ꯏꯔꯨꯖꯗꯣ ꯑꯗꯨ ꯏꯁꯤꯡꯁꯍꯜꯂꯤꯌꯦ ꯑꯗꯩ ꯃꯥꯥꯕꯣꯛꯅ ꯅꯥꯀꯟꯗꯒꯤ ꯂꯥꯏ ꯄꯨꯖꯥ ꯊꯥꯟꯗꯧꯒ ꯋꯥꯠꯂꯤꯅ
ꯆꯪꯉꯦ ꯆꯥꯇ꯭ꯔꯨꯛ ꯆꯥꯇ꯭ꯔꯨꯛꯃꯨꯛ ꯆꯪꯉꯦꯑꯦ
ꯃꯥ
ꯃꯒꯤꯔꯣ ꯅꯠꯇꯦ ꯑꯃꯗꯣ
ꯀꯥꯏ ꯂꯨ ꯀꯌꯥꯝ ꯂꯣꯏꯔꯕꯩꯅꯣ ꯍꯥꯏꯁꯦ
ꯑꯗꯨ ꯃꯥꯏꯗꯣ ꯀꯩꯅꯣ ꯁꯤ ꯁꯥꯟꯅꯕꯁꯨ ꯌꯥꯎꯔꯝꯒꯅꯤ ꯃꯃꯥꯡꯗ ꯌꯥꯝ ꯁꯥꯟꯅꯔꯝꯒꯅꯤ ꯑꯗꯨꯒꯤ ꯆꯪꯉꯛꯄ ꯌꯥꯎꯔꯝꯒꯅꯤ ꯃꯥꯏꯗꯤ ꯁꯤꯒꯨꯝꯕ ꯁꯥꯟꯅꯕꯗ ꯈꯛꯇꯅꯤ ꯃꯥꯏꯗꯤ ꯑꯅꯝꯕ ꯌꯥꯝ
ꯀꯅꯥꯅ ꯑꯃ ꯍꯥꯏꯁꯨ
ꯑꯁ ꯈꯨꯀꯣꯏꯗꯨ
ꯑꯣ
ꯑꯣ
ꯌꯥꯝ ꯆꯪꯉꯤꯅ ꯃꯥ ꯉꯁꯥꯏ ꯀꯌꯥꯅꯣꯝ ꯍꯥꯏꯗꯥꯏꯅꯦ
ꯃꯥꯏ ꯉꯁꯥꯏ ꯆꯅꯤꯃꯨꯛꯇꯤ ꯆꯉꯦꯗꯤ ꯍꯥꯏꯒꯤꯕꯅꯤ
ꯎꯝ ꯆꯞ ꯄꯦꯌꯥꯗ꯭ꯔꯦ
ꯀꯩꯒꯤ ꯑꯩꯉꯣꯟꯗ ꯀꯔꯤꯝ ꯇꯧꯗꯦ
ꯆꯞ ꯆꯞ ꯇꯨ ꯇꯥꯗꯔꯦ ꯄ
ꯑꯩ ꯉꯥꯡꯕ ꯇꯥꯕ꯭ꯔꯣ ꯍꯜꯂꯣ ꯑꯩ ꯉꯥꯡ ꯇꯥꯕꯣꯕ
ꯍꯜꯂꯣ
ꯅꯪ ꯉꯥꯡꯕꯗꯤ ꯗꯨꯝ ꯇꯥꯏꯌꯦ ꯍꯜꯂꯣ ꯇꯥꯏꯌꯦ ꯇꯥꯏꯌꯦ
ꯇꯥꯔꯦ
ꯇꯥꯔꯦ ꯇꯥꯔꯦ ꯑ ꯇꯥꯔꯦ ꯑꯩꯁꯨ ꯇꯥꯔꯦ
ꯆꯞꯄꯦ